ꯑꯣ
ꯇꯥꯌꯦ ꯇꯥꯌꯦ
ꯅꯈꯣꯟꯗꯨ ꯑꯅꯤꯃꯛ ꯇꯥꯏꯌꯦ ꯑꯩꯅ ꯅꯍꯥꯟꯗꯣ ꯅꯪ ꯅꯣꯛꯅꯤꯡꯕꯅꯤꯗ
ꯅꯣꯡꯅꯤꯡꯉꯦ
ꯑꯩꯁꯨ ꯃꯇꯣꯝ
ꯅꯪ ꯐꯖ ꯍꯥꯏꯗꯣ ꯐꯖꯅ ꯑꯥ ꯀꯟꯅ ꯍꯥꯏꯌꯣ ꯇꯥꯗꯦ
ꯑꯩꯅ ꯍꯥꯏꯕꯗꯣ ꯇꯥꯗꯦ ꯍꯥꯏꯕ꯭ꯔꯣ
ꯇꯥꯑꯦꯕ ꯇꯥꯕꯕꯨꯗꯤ ꯑꯗꯨꯝ ꯐꯖꯅ
ꯅꯪ ꯍꯧꯖꯤꯛꯁꯦ ꯐꯤ ꯁꯨꯕ ꯃꯐꯝꯗ ꯂꯩꯕ꯭ꯔꯥ
ꯍꯣꯏ
ꯑꯣ
ꯆꯥꯛ ꯆꯥ ꯈꯕ꯭ꯔꯣ
ꯆꯥꯗ꯭ꯔꯤꯗ ꯊꯣꯡꯁꯨ ꯊꯣꯡꯗ꯭ꯔꯤꯗ ꯀꯗꯥꯏꯗꯒꯤ ꯆꯥꯔꯣꯏ ꯑꯩꯈꯣꯏꯗꯤ ꯐꯤꯒꯔꯁ ꯑꯩꯈꯣꯏꯗꯤ ꯁꯦꯝꯒꯅꯤꯌꯦ ꯑꯩꯈꯣꯏꯗꯤ ꯁꯦꯝꯈ꯭ꯔꯅꯤꯌꯦ
ꯆꯠꯈ꯭ꯔꯣ
ꯑꯩ ꯊꯣꯡꯅꯤꯡꯗꯦ ꯑꯩ ꯆꯥꯁꯨ ꯆꯥꯅꯤꯡꯗꯦ ꯊꯣꯡꯕꯤꯔꯁꯨ ꯅꯍꯥꯟ ꯀꯣꯏꯁꯨ ꯆꯥꯗꯕꯗꯣ ꯆꯦꯡꯗꯣ ꯃꯥꯡꯍꯜꯂꯦ ꯍꯥꯏꯕ
ꯈꯪꯗ꯭ꯔꯦ
ꯅꯣꯏꯒꯤ ꯑꯈꯣꯏꯒꯤ ꯊꯣꯡꯗ꯭ꯔ ꯅꯣꯏꯒꯤ ꯊꯣꯡꯕꯤꯔꯗꯤ ꯀ꯭ꯔꯤ ꯈꯟꯒꯦꯔꯥ ꯃꯣꯏꯅ
ꯑꯩꯈꯣꯏ ꯆꯥꯃꯤꯟꯅꯅꯤꯡꯉꯥꯏꯅꯦ ꯍꯥꯔꯒ ꯂꯣꯏꯔꯦ ꯅꯪ ꯂꯥꯎ ꯁꯄꯤꯀꯔ ꯃꯅꯥꯛꯇ ꯂꯩ ꯉꯥꯛꯇꯪꯂꯣ
ꯃꯣꯏꯁꯦ ꯈꯣꯡꯕ ꯍꯧꯔꯦ ꯑꯃꯨꯛꯀ ꯍꯨꯏꯁꯤꯡꯁꯦ
ꯀꯥꯡ ꯆꯤꯛꯑꯦ ꯅꯃꯥꯏ
ꯑꯩꯈꯣꯏꯒꯤ ꯍꯨꯏꯁꯤꯡ ꯈꯣꯡꯕ ꯇꯥꯕ꯭ꯔꯥ ꯃꯥꯒꯤ ꯈꯣꯟ
ꯍꯨꯏ ꯍꯨꯏ ꯅꯣꯏꯒꯤ ꯍꯨꯏꯗꯣ ꯌꯥꯝ ꯂꯥꯡꯉꯦꯕ ꯀꯗꯥꯏꯗꯒꯤ ꯂꯩꯔꯛꯄ꯭ꯔꯣ ꯅꯣꯏꯒꯤ ꯍꯨꯏꯗꯣ
ꯁꯤ ꯑꯅꯤ ꯂꯩꯔꯛꯄꯅꯦ ꯀꯩꯊꯦꯜꯗꯒꯤ
ꯐꯠꯇꯕ ꯉꯥꯛꯇ ꯂꯩꯔꯛꯄ ꯃꯥꯜꯂꯤ
ꯈꯣꯏꯅ ꯈꯪꯕ꯭ꯔꯣ ꯀꯩꯊꯦꯜꯗ ꯌꯣꯟꯕꯅꯤꯅ ꯐꯠꯇꯕ ꯌꯣꯟꯕ꯭ꯔꯥ ꯐꯥꯕ ꯌꯣꯟꯕ꯭ꯔꯥꯁꯨ ꯍꯣꯏ ꯄꯪꯂꯧꯗ ꯂꯧꯔꯛꯄꯅꯦ
ꯑꯩꯈꯣꯏꯒꯤ ꯍꯨꯏꯗꯤ ꯍꯨꯏ ꯂꯩꯌꯦꯕ ꯑꯗꯨꯒꯤ ꯂꯥꯡꯗꯦ ꯑꯈꯣꯏꯒꯤ ꯍꯨꯏꯁꯤꯗꯤ
ꯌꯥꯝ ꯂꯥꯡꯒꯦ ꯌꯥꯝ ꯂꯥꯡꯒꯦ ꯃꯤꯁꯤꯡꯁꯦ
ꯀꯔꯤ ꯍꯥꯏꯕ
ꯌꯥꯝ ꯂꯥꯡꯉꯦꯕ ꯃꯣꯏꯁꯦ
ꯎꯝ
ꯑꯩꯒꯤ ꯁꯤꯁꯨ ꯌꯥꯝ ꯃꯣꯠꯈ꯭ꯔꯦꯗ ꯁꯨꯕ ꯌꯥꯔꯣꯏ ꯑꯩꯒꯤ ꯀꯩꯅꯣ ꯑꯔꯞ ꯑ ꯄꯥꯝꯕꯔꯣ ꯑꯩꯅ ꯅꯍꯥꯟ ꯑꯗꯨꯝ ꯀꯩꯅꯣ ꯁꯦꯝꯕꯗꯣ ꯑꯃꯨꯛꯀ
ꯍꯣꯏ ꯍꯣꯏ
ꯑꯗꯨꯗꯣ ꯌꯥꯝ ꯃꯣꯠꯈ꯭ꯔꯦ ꯍꯥꯏꯕ
ꯐꯔꯛ ꯇꯥꯕ ꯃꯣꯠꯂꯤ
ꯎꯝ
ꯆꯠꯇ꯭ꯔꯗꯤ
ꯍꯣꯏ ꯃꯇꯝ ꯌꯥꯝ ꯆꯪꯒꯅꯤ ꯑꯗꯨꯏ ꯑꯩ ꯌꯨꯝꯗ ꯆꯠꯂꯒ ꯁꯨꯒꯅꯤ ꯑꯗꯨꯅ ꯑꯗꯨꯒꯤ ꯌꯨꯝꯗ ꯆꯠꯂꯒ ꯅꯥ ꯑꯩ ꯑꯩꯒꯤ ꯐꯣꯟ ꯑꯗꯨꯝ ꯄꯥꯏ ꯑꯗꯨ ꯀꯩꯅꯣ ꯉꯔꯥꯡꯗꯣ ꯑꯁ꯭ꯋꯥ ꯍꯥꯏꯕ ꯁꯥꯎꯔꯦꯀꯣ
ꯀꯔꯤ
ꯉꯔꯥꯡ ꯑꯩ ꯉꯪꯅꯕ ꯅꯨꯄꯥꯗꯣ
ꯎꯝ
ꯇꯥꯕ꯭ꯔꯣ ꯑꯣ
ꯅꯪꯁꯨ ꯐꯖꯅ ꯉꯥꯡꯉꯨ ꯅꯪꯒꯤ ꯈꯣꯟ ꯑꯝꯃꯐꯥꯎ ꯇꯥꯗ꯭ꯔꯦ ꯑꯩ ꯍꯣꯏ ꯁꯨ ꯁꯨꯃꯥꯏꯟ ꯉꯥꯡꯉꯣ ꯐꯖꯅ ꯇꯥꯗꯦ ꯑ ꯑꯩꯅ ꯉꯔꯥꯡ ꯑ ꯄꯥꯎ ꯐꯥꯎꯅꯕ ꯅꯨꯄꯥꯗꯣ
ꯀꯟꯅ ꯉꯥꯡꯉꯣ ꯍꯥꯏꯔꯒ ꯀꯔꯤꯅꯣ
ꯑꯩꯅ ꯉꯔꯥꯡ ꯄꯥꯎ ꯐꯥꯎꯅꯕ ꯅꯨꯄꯥꯗꯣ
ꯎꯝ
ꯁꯨꯃꯥꯏ ꯍꯥꯏꯕꯅꯦꯕ ꯎꯝ ꯆꯛ ꯑꯥ ꯀꯩꯅꯣꯗ ꯁꯦꯝꯃꯣ ꯍꯥꯏꯕꯅꯦꯕ ꯄꯨꯛ ꯆꯥꯎꯟ ꯆꯥꯎꯗꯅꯤꯡꯉꯥꯏꯗꯣ
ꯎꯝ
ꯁꯦꯝꯃꯣꯗꯅ ꯅꯣꯏꯗꯤ ꯁꯦꯝꯔꯗꯤ ꯊꯣꯛꯈ꯭ꯔꯅꯤ ꯌꯥꯝ ꯐꯖꯕ ꯅꯨꯄꯤꯗꯤ ꯁꯨꯃꯥꯏꯠ ꯁꯨꯃꯥꯏ ꯊꯣꯛ ꯊꯣꯛꯇꯕꯁꯦ ꯌꯦꯡꯕ ꯅꯨꯡꯉꯥꯏꯇꯦ ꯍꯥꯏꯕ ꯑꯩꯅ ꯁꯦꯝꯅꯤꯡꯗꯦ ꯑꯈꯣꯏꯗꯤ ꯊꯤꯔꯒ ꯊꯤꯔꯁꯅꯨ ꯀꯔꯤ ꯀꯔꯤꯔꯣ ꯁꯦꯝꯅꯤꯡꯗꯦ ꯁꯦꯝꯕ ꯍꯥꯏꯗꯦ ꯁꯨꯃꯥꯏ ꯍꯥꯏꯕ ꯑꯗꯨꯒ ꯁꯦꯝꯃꯣꯗ ꯁꯦꯝꯃꯗ ꯁꯦꯝꯔꯗꯤ ꯑꯗꯨꯝ ꯊꯣꯛꯈ꯭ꯔꯅꯤ ꯑꯗꯨꯝ ꯐꯖꯈ꯭ꯔꯅꯤ ꯁꯨ ꯁꯨꯃꯥꯏ ꯍꯥꯏꯌꯦ ꯑꯩ ꯌꯥꯝ ꯁꯥꯎꯅꯤꯡꯉꯦ
ꯏꯁ ꯑꯩꯕꯨ ꯊꯤꯕ꯭ꯔꯣ ꯍꯥꯏꯕ ꯌꯥꯗ꯭ꯔꯣ
ꯑꯩꯅ ꯊꯤꯔꯁꯨ ꯀꯔꯤꯁꯨ ꯀꯥꯏꯗꯦ ꯑꯩ ꯁꯦꯝꯅꯤꯡꯗꯦ ꯁꯨꯃꯥꯏ ꯍꯥꯏꯕ
ꯁꯦꯝꯕ ꯍꯥꯡꯗꯦ ꯍꯥꯏ
ꯌꯥꯝ ꯁꯥꯎꯅꯤꯡꯒ꯭ꯔꯥ ꯖꯥꯠꯅꯤ ꯑꯣ
ꯁꯦꯝꯕ ꯉꯝ
ꯌꯥꯝ ꯁꯥꯎꯅꯤꯡꯕꯅꯦ ꯈꯪꯕ꯭ꯔ ꯏ ꯀꯥꯕ ꯀꯥꯕ ꯋꯥ ꯍꯥꯏꯕꯅꯦ ꯉꯔꯥꯡ ꯑꯗꯨ ꯑꯩ ꯌꯥꯝ ꯅꯨꯡꯉꯥꯏꯇꯦ ꯉꯔꯥꯡ ꯃꯥꯅꯥ ꯏꯕꯥꯟꯅꯤ ꯀꯣꯏꯅꯗ꯭ꯔꯤ ꯗꯅ ꯃꯤꯕꯨ ꯍꯥꯏꯗꯣꯛ ꯑꯁꯨ ꯀ꯭ꯔꯤꯁꯨ ꯀꯥꯏꯔꯣꯏꯗꯅ ꯁꯨꯃꯥꯏ ꯍꯥꯏꯕꯗꯣ
ꯑꯗꯨꯃꯥꯏꯅꯕꯨ ꯍꯥꯏꯕ꯭ꯔꯅꯦ
ꯎꯝ ꯑꯗꯨꯏ ꯑꯩꯅ ꯀꯣꯟꯅꯗ꯭ꯔꯁꯨ ꯍꯞ ꯃꯤꯅ ꯍꯥꯏꯗꯣꯛꯀꯅꯨ ꯍꯥꯏꯔꯗꯤ ꯍꯥꯏꯗꯣꯛꯀꯅꯨ ꯑꯗꯨ ꯅꯪꯁꯦ ꯌꯥꯝ ꯍꯥꯏꯗꯣꯛꯅꯤꯡꯕ ꯃꯥꯜꯂꯦꯗ ꯍꯥꯗꯣꯛꯈ꯭ꯔꯣ ꯍꯥꯏꯗꯣꯛꯈ꯭ꯔꯣ ꯍꯥꯏꯕ ꯑꯗꯨ ꯃꯥꯗꯣ ꯍꯥꯏꯗꯣꯛꯅꯤꯡꯗꯦ ꯍꯗꯣꯛꯅꯤꯡꯗꯦ ꯍꯥꯏꯗꯣꯛꯑꯣꯏ ꯁꯨꯃꯥꯏ ꯍꯥꯏꯕ ꯑꯃꯨꯛꯀ ꯍꯥꯏꯕ
ꯏꯁ ꯀꯣꯏꯗ ꯇꯥꯏ ꯍꯥꯏꯕ ꯋꯥꯅꯤ ꯍꯥꯏꯕ ꯍꯧꯖꯤꯛ ꯀꯥꯟꯁꯦꯀꯣ ꯂꯨꯋꯦꯗꯀꯣ ꯇꯥꯕ꯭ꯔꯣ
ꯎꯝ ꯑꯗꯨ ꯃꯔꯝꯗꯣ ꯋꯥꯁꯨꯅꯦ
ꯀꯔꯤ ꯍꯥꯏꯕ
ꯉꯔꯥꯡꯁꯨ ꯋꯥꯗꯣ ꯑꯧ ꯍꯥꯏꯕꯅꯦꯕ ꯑꯗꯣ ꯑꯩꯅ ꯀꯔꯤꯔꯥ ꯍꯥꯏꯔꯦ ꯍꯥ ꯍꯥꯏꯔꯗꯤ ꯈꯔꯤꯁꯨ ꯍꯥꯏꯗꯦ ꯀ꯭ꯔꯤꯁꯨ ꯍꯥꯏꯗꯦ ꯑꯃꯨꯛꯀ ꯁꯨꯃꯥꯏ ꯍꯥꯏꯕ
ꯈꯔ ꯂꯥꯎꯅ ꯍꯥꯏꯌꯨ ꯍꯥꯏꯔꯒ ꯀꯟꯅ ꯍꯥꯏ ꯍꯥꯏꯔꯒ
ꯑꯈꯣꯏꯗꯤ ꯊꯕꯥꯛ ꯂꯩꯔꯦ ꯑꯈꯣꯏꯗꯤ ꯆꯠꯇꯧꯔꯦ ꯃꯥꯏ ꯇꯥꯗ꯭ꯔꯤꯉꯩꯗ ꯍꯥ ꯇꯔꯥꯃꯊꯣꯏ ꯇꯔꯥꯃꯥꯊꯣꯏ ꯃꯈꯥꯏ ꯍꯧꯖꯤꯛꯁꯦ ꯇꯔꯥ ꯄꯨꯡ ꯑꯅꯤ ꯐꯥꯎꯅꯤ ꯕ ꯃꯥ ꯆꯠꯀꯗꯕꯁꯦ ꯑꯁ ꯌꯥꯝ ꯇꯟꯈ꯭ꯔꯦꯗ ꯑꯁ ꯎꯝ ꯃꯆꯥꯅꯨꯄꯥ ꯅꯥꯏꯑꯦ ꯂꯧ ꯎꯝ ꯌꯦꯡ ꯌꯦꯡꯉꯦꯕ ꯂꯥꯛꯑꯣ ꯍꯥꯏꯕꯗꯣ
ꯑꯣ ꯍꯣꯏ ꯍꯣꯏ ꯍꯣꯏ ꯂꯥꯛꯈ꯭ꯔꯣ ꯍꯥꯏꯕ꯭ꯔ
ꯇꯔꯥꯃꯊꯣꯏ ꯃꯈꯥꯏꯗ ꯂꯥꯛꯑꯣ ꯍꯥꯏꯌꯦ
ꯇꯥ꯭ꯔꯥ ꯑ ꯇ꯭ꯔꯥ ꯑꯃ ꯑꯃ ꯑ ꯇꯥ꯭ꯔ ꯇ꯭ꯔꯥ ꯑꯃꯗ
ꯊꯣꯏ
ꯇꯔꯥꯃꯥꯊꯣꯏ ꯃꯈꯥꯏꯗ
ꯑꯥꯎ
ꯑꯣ
ꯕꯔꯣꯗ ꯕꯔꯣꯗ ꯍꯧꯕꯅꯤꯗꯅ ꯑꯗꯨꯒꯤ ꯄꯨꯡ ꯑꯅꯤ ꯐꯥꯎꯔꫭ
ꯑꯣ ꯐꯩꯌꯦ ꯐꯩꯌꯦ ꯌꯥꯝ ꯐꯩꯌꯦ ꯏꯔꯨꯒꯦ ꯍꯥꯏꯔꯣ
ꯑꯗꯨꯒ ꯃꯥꯗꯣ ꯀꯣ ꯈꯪ ꯇꯥꯕ꯭ꯔꯣ
ꯇꯥꯏꯌꯦ
ꯑꯩꯅ ꯎꯝ ꯑꯩꯗꯤ ꯁꯛꯁꯨ ꯌꯥꯝ ꯊꯤꯕꯅꯦ ꯁꯨꯃꯥꯏꯅ ꯍꯥꯏꯕꯅꯦꯀꯣ
ꯅꯪꯗꯣ ꯐꯖꯅ ꯍꯥꯏꯌꯨ ꯍꯥꯏꯔꯒ ꯐꯖꯅ ꯇꯥꯗꯦꯕ ꯂꯥ
ꯃꯗꯣ ꯑꯩꯗꯤ ꯑꯥ ꯁꯛꯁꯨ ꯊꯤꯕꯅꯦ ꯁꯃꯥꯏ ꯍꯥꯏꯕꯅꯦꯕꯀꯣ
ꯇꯥꯗꯦ
ꯑꯩꯕꯨ ꯀꯃꯥꯏꯅ ꯉꯥꯡꯉꯣ ꯍꯥꯏꯕꯅꯣ ꯑꯗꯨꯗꯤ ꯇꯥꯗ꯭ꯔꯗꯤ
ꯎꯝ ꯇꯥꯔꯦ ꯇꯥꯔꯦ
ꯑꯩ ꯋꯥ ꯁꯨꯃꯥꯏ ꯁꯨꯃꯥꯏꯅ ꯉꯥꯡꯕꯒꯤꯅꯤ ꯋꯥ ꯇꯥꯗꯦ ꯇꯥꯗꯦ ꯍꯥꯏꯕꯗꯣ ꯃꯥꯅ ꯑꯗꯣ ꯎꯝ ꯃꯥꯗꯣ ꯑꯩꯈꯣꯏꯒꯤ ꯁꯛꯁꯨ ꯐꯖꯗꯕꯅꯤꯗ ꯁꯨꯃꯥꯏ‌ ꯍꯥꯏꯕꯅꯤꯕꯀꯣ ꯑꯗꯨꯒ ꯎꯝ ꯑꯩꯅ ꯁꯛ ꯁꯛ ꯊꯤꯗꯦꯗ ꯁꯨꯃꯥꯏ ꯍꯥꯏꯕꯗꯨ ꯑꯗꯨ ꯃꯥꯗ ꯑꯩꯁꯦ ꯀꯔꯝꯕꯗ ꯐꯖꯕ꯭ꯔꯥ ꯁꯨꯃꯥꯏ ꯍꯪꯕꯅꯦꯕ ꯑꯩꯅ ꯈꯪꯗꯦꯗ ꯐꯖꯕ ꯐꯖꯗꯕꯨꯗꯤ ꯈꯪꯗꯦ ꯑꯩꯅ ꯁꯨꯃꯥꯏꯅ ꯑꯃꯨꯛ ꯍꯥꯏꯕ
ꯑꯩ ꯈꯪꯗꯦ ꯑꯗꯨꯝ ꯍꯩꯌꯦ ꯀꯗꯥꯏꯗ ꯐꯖꯕ꯭ꯔꯥ ꯈꯪꯗꯦꯅ ꯑꯗꯨ ꯌꯥꯏ ꯈꯪꯗꯦ ꯑꯗꯨꯝ ꯍꯥꯏꯈ꯭ꯔꯦ
ꯂꯣꯏꯅ ꯊꯤꯌꯦ ꯐꯥꯒꯤ ꯇꯧꯕꯅꯦ ꯍꯥꯏꯕ
ꯂꯣꯏꯅ ꯊꯤ ꯅꯪ ꯅꯨꯡꯉꯥꯏꯔꯣꯏꯗꯔ ꯐꯖꯩ ꯍꯥꯏꯕ ꯋꯥꯅꯤꯗ ꯑꯩ ꯀꯣ
ꯍꯣꯏ ꯁꯨꯃꯥꯏ ꯍꯥꯏꯕ ꯁꯃꯥꯢ ꯍꯥꯏꯒꯅꯤ
ꯎꯝ ꯗꯨꯃꯥꯏ ꯍꯥꯏꯌꫭ
ꯑꯁ ꯌꯥꯝ ꯅꯨꯡꯉꯥꯏꯇꯦ ꯑꯩꯗꯤ
ꯀꯔꯤꯅꯣ
ꯑꯩꯁꯦ ꯁꯨꯃꯥꯏ ꯇꯧ ꯁꯨꯃꯥꯏ ꯑꯣ ꯇꯥꯏꯌꯦ ꯑꯩꯒꯤꯈꯣꯟ ꯇꯥꯗꯕ꯭ꯔꯖ ꯑꯩꯅ ꯑꯥ ꯑꯩꯗꯣ
ꯅꯝꯃꯦ ꯑꯩꯌꯥꯖꯦ ꯉꯝ
ꯍꯧ ꯂꯣꯏꯗ꯭ꯔꯤꯌꯦ ꯅꯪ ꯀꯔꯤꯒꯤ ꯆꯪꯕꯔꯁꯤꯗ
ꯕꯥꯅꯤ ꯑꯩꯒꯤ
ꯇꯥꯗꯦ ꯑꯣ ꯇꯥꯢꯌꯦ ꯇꯥꯏꯌꯦ ꯑꯣ ꯑꯩꯗꯤ ꯂꯣꯢꯈ꯭ꯔꯥꯕ꯭ꯔ ꯍꯥꯏꯅ ꯈꯟꯕꯅꯦ ꯅꯪ ꯅ ꯉꯥꯍꯥꯛ ꯉꯍꯥꯛꯇꯕꯗꯨꯗ ꯈꯣꯏꯒꯤ ꯏꯃꯥ ꯅꯪꯗꯤ ꯈꯣꯢꯔ ꯆꯥꯛ ꯊꯣꯡꯕ꯭ꯔꯥ ꯊꯣꯡꯗꯥꯕ ꯀꯣ
ꯅꯪꯕꯨ
ꯑꯩ ꯀꯟꯅ ꯉꯥꯡꯉꯗꯤ ꯑꯅꯤ ꯑꯅꯤꯔꯛ ꯇꯥꯒꯅꯤ ꯍꯥꯏꯔꯒ
ꯑꯩꯁꯨ ꯅꯥꯍꯟꯁꯨ ꯑꯗꯨꯃꯥꯏꯅ ꯇꯧꯋꯦ ꯍꯥꯏꯕꯗꯨ
ꯏꯃꯥꯟꯕꯤ ꯈꯔ ꯆꯥꯛ ꯊꯣꯡꯕ꯭ꯔꯥ ꯊꯣꯡꯅꯕ꯭ꯔꯥꯀꯣ ꯍꯥꯏꯕꯅꯦ
ꯈꯪꯗꯦ ꯑꯩꯁꯨ ꯏꯃꯥꯟꯅꯥꯕꯤꯕꯨ ꯑꯩ ꯄꯥꯏꯁꯨ ꯄꯥꯏꯗꯅꯥ
ꯎꯕ꯭ꯔꯥ ꯍꯥꯏꯕꯅꯤꯗ ꯃꯄꯥꯟ ꯊꯣꯛꯄꯒꯤ ꯎꯝ
ꯑꯩ ꯎꯅꯤꯉꯥꯏ ꯆꯠꯇꯕꯒꯤ ꯎꯗꯦ
ꯑꯣ
ꯐꯖꯅ ꯎꯍꯧꯕꯗꯣ ꯈꯣꯏꯅꯦ
ꯑꯣ ꯑꯣ ꯎꯝ ꯎꯝ
ꯐꯖꯅ ꯑꯣ ꯇꯥꯈ꯭ꯔꯦ
ꯇꯥꯌꯦ ꯇꯥꯏꯌꯦ
ꯌꯥꯝ ꯁꯥꯏꯌꯦ
ꯑꯁ ꯑꯩ ꯌꯥꯝ ꯇꯜꯂꯦꯗ ꯑꯗꯨ ꯌꯨꯝꯗ ꯆꯠꯀꯗꯕꯗꯣ ꯀꯣꯛ ꯌꯥꯝ ꯆꯤꯛꯄꯅꯦꯕ ꯃꯩ ꯀꯥꯗꯣ ꯀꯣꯛ ꯌꯥꯝ ꯃꯣꯏꯒꯤ ꯀꯥꯗꯣ ꯌꯥꯝ ꯀꯣꯛ ꯌꯥꯝ ꯆꯤꯛꯄꯅꯦꯕ ꯑꯉꯥꯡ ꯅꯥꯏꯌꯦ ꯍꯥꯏꯕꯗꯣ
ꯍꯣꯏꯍꯦ